ꯍꯜꯂꯣ
ꯎꯝ ꯀꯩꯗꯧꯔꯤꯅꯣ ꯑꯣꯏ ꯑꯥ ꯆꯥꯛ ꯆꯥꯛ ꯏꯁꯤꯡ ꯎꯅꯔꯕꯣ ꯍꯥ ꯍꯥ ꯍꯥ
ꯑꯩꯗꯣ ꯆꯥꯛ ꯆꯥꯅꯤꯡꯗ꯭ꯔꯦꯅ ꯆꯥꯗ꯭ꯔꯦ
ꯀꯩꯒꯤ ꯀꯩꯒꯤꯅꯣ
ꯂꯝꯗ꯭ꯔꯦ
ꯀꯔꯤ ꯆꯥꯔꯨꯔꯒꯦ
ꯑꯩꯔꯣ ꯌꯥꯝ ꯆꯥꯒ꯭ꯔꯦ ꯑꯆꯥꯄꯣꯠ ꯃꯌꯥꯝ ꯆꯥꯒ꯭ꯔꯦ
ꯑꯥ ꯊꯤꯜꯂꯛꯄꯗꯨꯔꯣꯕ
ꯍꯥ ꯊꯤꯜꯂꯛꯇ꯭ꯔꯦ
ꯑꯗꯨꯗꯤ
ꯀꯩꯅꯣ ꯇꯧꯔꯦ ꯎꯝ
ꯑꯥ ꯑꯥ
ꯅꯪꯗꯤ
ꯑꯩ ꯑꯩ ꯑꯩꯁꯦ ꯑꯩꯁꯦ ꯅꯨꯃꯤꯠ ꯑꯍꯨꯝ ꯁꯨꯔꯦ ꯅꯨꯡꯗꯥꯡꯒꯤ ꯆꯥꯛ ꯆꯥꯗꯕ
ꯐꯤꯒꯔ ꯁꯦꯝꯃꯤꯔꯣ
ꯑꯁ ꯋꯥꯊꯤꯗꯤ ꯐꯤꯒꯔ ꯀꯥꯏꯅ ꯄꯣꯛꯂꯛꯄꯗꯒꯤ ꯄꯣꯛꯂꯛꯄꯗꯒꯤ ꯌꯥꯎꯔꯛꯑꯕꯅꯦ ꯐꯤꯒꯔꯗꯤ
ꯌꯧꯔꯛꯑꯕꯣ ꯑꯩ ꯗꯨꯃꯥꯏꯅ
ꯑ ꯑꯩꯁ
ꯌꯥꯕꯖꯥꯠꯅꯤꯅꯦ ꯅꯪꯁꯦ
ꯖꯦꯜꯗ ꯂꯩꯕꯩ ꯈꯨꯂꯩꯗꯣ ꯅꯨꯡꯉꯥꯏꯕ꯭ꯔꯣ
ꯅꯨꯡꯉꯥꯏ ꯍꯧꯖꯤꯛꯗꯤ ꯀꯩ ꯍꯥꯏꯇꯔꯦ ꯆꯥꯛ ꯑꯦꯟꯁꯥꯡ ꯍꯥꯎꯇ꯭ꯔꯁꯨ
ꯀꯩꯒꯤ
ꯃꯤ ꯃꯌꯥꯝꯁꯨ ꯃꯤ ꯌꯥꯝꯕꯅꯤꯅ ꯅꯨꯡꯉꯥꯏꯕꯗꯣ
ꯂꯥꯛꯅꯤꯡꯗꯔꯕꯣ ꯁꯤꯗ
ꯂꯥꯛꯅꯤꯡꯉꯦꯍꯦ ꯐꯒꯤ ꯇꯧꯕꯅꯦ ꯅꯪ ꯀꯩꯅꯣ ꯑꯁ ꯐꯥꯒꯤ ꯂꯧꯕꯅꯦ ꯌꯨꯝꯗ ꯀꯥꯃꯥꯏ ꯆꯠꯅꯤꯡꯉꯣꯏꯗꯣꯏꯅꯣ ꯑꯣ ꯑ ꯍꯣꯏ ꯑꯩꯈꯣꯏꯒꯤ ꯒꯦꯠꯇ ꯌꯣꯟꯕ ꯀꯩꯅꯣ
ꯑꯩꯅ ꯍꯥꯏꯕꯁꯦ ꯆꯨꯝꯕ꯭ꯔꯕ ꯌꯣꯟꯕꯔꯕ ꯆꯨꯝꯕꯔꯕ ꯑꯩꯅ
ꯍꯥ
ꯑꯩꯅ ꯌꯣꯜꯂꯦ ꯍꯥꯏꯕꯗꯣ ꯆꯨꯝꯕ꯭ꯔꯕ ꯑꯩꯁꯨ ꯈꯪꯗꯦ ꯃꯤꯅ ꯂꯩꯔꯛꯄꯅꯦꯕꯀꯣ
ꯑꯥ ꯑꯥ ꯑꯗꯣ ꯑꯗꯨ ꯑꯗꯨ ꯖꯥꯒ ꯍꯥꯏꯔ ꯑꯩꯈꯣꯏ ꯆꯪꯗꯤ ꯆꯥꯈꯤꯕꯁꯨ ꯌꯥꯎꯋꯦꯕ ꯑꯗꯣ ꯃꯍꯥꯎꯗꯤ ꯅꯤꯡꯁꯤꯡꯗ꯭ꯔꯦꯕ ꯑꯩꯗꯣ
ꯑꯣ ꯂꯩꯗꯤ ꯂꯩꯌꯦꯕ
ꯑꯥ ꯂꯩꯌꯦ ꯂꯩꯩꯌꯦ ꯃꯌꯥꯝ ꯌꯣꯜꯂꯤ ꯀꯩꯅꯣ ꯕꯣꯔꯥ ꯅꯦ ꯁꯤꯡꯖꯨꯅꯦ ꯀꯩꯗꯩ
ꯌꯥꯝ ꯍꯥꯎꯕ ꯃꯐꯝ ꯍꯥꯏꯌꯦ ꯎꯝ ꯍꯣꯏ ꯃꯌꯥꯝ ꯌꯣꯜꯂꯒꯁꯨ ꯑꯗꯨ ꯃꯐꯝꯗꯨꯅ ꯍꯦꯟꯅ ꯍꯥꯎꯋꯦꯕ
ꯑꯦ ꯑꯗꯨꯗꯤ ꯈꯪꯍꯧꯗꯦꯀꯣ ꯑꯗꯣ ꯎꯝ ꯑꯃ ꯍꯦꯛ ꯆꯤꯡꯗꯣ ꯆꯤꯡꯗꯣ
ꯑꯥ
ꯆꯤꯡꯒꯤ ꯍꯦꯛ ꯃꯈꯥꯗ ꯆꯤꯡ ꯀꯥꯕꯒꯤ ꯂꯝꯕꯤꯗꯣ ꯃꯦꯟ ꯃꯦꯟ ꯃꯦꯟꯗꯣ ꯑꯗꯨꯒꯤ ꯃꯈꯥꯗꯗꯤ ꯑꯃ ꯌꯣꯟꯕꯅꯦꯕ
ꯆꯤꯡ ꯅꯠꯇꯦꯕꯀꯣ ꯗꯨꯀꯥꯟ ꯑꯃ ꯂꯩꯌꯦꯕꯀꯣ ꯒꯦꯠ ꯂꯩꯔꯦꯗꯅ ꯅꯣꯏꯒꯤ ꯆꯥꯎꯅ ꯊꯥꯕꯗꯣ
ꯑꯥ
ꯑꯗꯨꯗꯨꯒꯤ ꯍꯦꯛ ꯑꯣꯄꯣꯖꯤꯠꯇ
ꯑ ꯑꯗꯨ ꯑꯩꯅ ꯍꯥꯏꯕꯗꯨ ꯑꯣꯏꯔꯝꯅꯦꯕ ꯑꯩ ꯍꯥꯏꯕꯗꯤ ꯆꯤꯡꯗꯤ ꯅꯠꯇꯦꯕ ꯆꯤꯡ ꯀꯥꯕꯒꯤ ꯂꯝꯕꯤ ꯃꯦꯟꯗꯅꯦꯕ ꯃꯦꯟꯒꯤ ꯃꯦꯟ ꯌꯧꯗ꯭ꯔꯤꯀꯥꯟꯗ ꯑꯃꯗꯤ ꯌꯣꯟꯕꯅꯦꯕ
ꯑꯗꯨꯏꯗꫭ ꯑꫭꯏꯔꯝꯒꯗ‍꯭ꯔ ꯈꯪꯗꯦ
ꯆꯤꯡ ꯍꯥꯏꯖꯦ ꯆꯩꯔꯥꯎ ꯆꯤꯡ ꯀꯥꯕꯗꯨ ꯅꯠꯇ꯭ꯔꯣ
ꯎꯝ ꯎꯝ ꯑꯗꯨꯗꯨꯅꯨ ꯑꯗꯨꯗꯨꯅꯨ ꯀꯌꯥꯔꯛ ꯀꯥ
ꯀꯩꯕ
ꯀꯥ ꯀꯌꯥꯔꯛ ꯀꯨꯝꯕ ꯀꯥꯈ꯭ꯔꯒꯦ ꯑꯗꯨꯗꯣ
ꯀꯩ ꯀꯥꯒ꯭ꯔꯒꯦ ꯍꯥꯏꯅꯣ
ꯆꯤꯡꯗꫭ ꯆꯤꯡꯗꯣ
ꯃꯁꯤꯡꯕꯨꯗꯤ ꯊꯤꯕ ꯉꯝꯗ꯭ꯔꯦ
ꯑꯣ ꯑꯣ ꯐꯖꯅ ꯀꯔꯝꯃꯅꯦꯕ
ꯅꯠꯇꯦ ꯑꯍꯨꯝꯂꯛ ꯃꯔꯤꯔꯛ ꯀꯨꯝꯗꯤ ꯁꯨꯔꯝꯗꯧ ꯃꯥꯜꯂꯦ
ꯀꯩꯅꫭ
ꯍꯥꯥ
ꯏꯁꯥ ꯋꯥꯟꯖꯅꯤꯡꯗꯦ
ꯄꯥꯈꯪ ꯄꯥꯈꯪꯒ ꯂꯩꯁꯥꯕꯤꯒ ꯃꯌꯥꯝ ꯃꯌꯥꯝ ꯐꯖ ꯐꯖꯕ ꯃꯌꯥꯝ
ꯍꯣꯏ ꯑꯗꯨ ꯃꯔꯛꯇ ꯌꯥꯎꯗꯦ ꯅꯪ ꯌꯥꯎꯔꯛꯄ꯭ꯔ
ꯌꯥꯎꯗꯦ ꯈꯣꯏꯁꯨ ꯑꯥ ꯀꯩꯩꯅꯣ ꯃꯤꯅ ꯆꯠꯂꯁꯨ ꯎꯗꯕꯗꫭ
ꯃꯤꯅ ꯀꯩ ꯍꯥꯏꯁꯤꯔ ꯃꯤꯅ ꯆꯥ ꯀꯩ ꯍꯥꯏꯁꯤꯔ ꯃꯤꯅ ꯀꯩ ꯍꯥꯏꯁꯤꯔ ꯀꯝꯃꯥꯏ ꯍꯥꯏꯗꫭꯏꯅꯣ ꯑꯩ ꯍꯥꯏꯕ ꯃꯤ ꯈꯔꯁꯦ ꯑꯗꯨꯝ ꯑꯗꯨꯝ ꯌꯤ ꯑꯗꯨꯝ ꯌꯦꯡ ꯕꯗ ꯀꯩ ꯍꯥꯏꯁꯤꯔ ꯏꯇꯣꯞ ꯇꯣꯞꯅ ꯎꯕꯗꯣ ꯃꯤꯅ ꯃꯤꯒꯤ
ꯇꯣꯉꯥꯟꯅ ꯇꯥꯕꯗꯣ
ꯑꯗꫭ ꯃꯤ ꯈꯔꯅ ꯀꯩ ꯍꯥꯏꯁꯤꯔ ꯎꯗꯕꯁꯨ ꯂꯩꯗꯅ ꯑꯗꯨꯝ ꯅꯣꯔꯃꯦꯜꯗ ꯌꯥꯟ ꯇꯥꯕ ꯑ ꯑꯗꯨꯗꯨꯅꯦꯕ ꯑꯩꯈꯣꯏꯖꯦ ꯄꯤ ꯑꯥ ꯑꯥ ꯑꯥ ꯑꯥ ꯑꯥ ꯑꯥ ꯑꯗꯣ ꯑꯩꯈꯣꯏꯕꯨꯗꯤ ꯀꯩ ꯍꯥꯏꯁꯤꯔ‌ ꯃꯤꯅ ꯑꯗꯨꯝ ꯌꯦꯡꯕꯗ ꯑꯗꯨꯝ ꯗꯥꯏꯔꯦꯛ ꯎꯈ꯭ꯔꯕꯗꯣ ꯃꯤꯅ ꯔꯤꯀꫭꯛꯅꯥꯏꯁ ꯀꯩ ꯍꯥꯏꯁꯤꯔ ꯃꯤꯅ ꯑꯦꯇꯦꯟꯁꯟ ꯐꯪꯈ꯭ꯔꯕꯗꯨ ꯑꯗꯨꯈꯣꯏ ꯅꯠꯇꯦꯕ ꯑꯩꯅ ꯍꯥꯏꯖꯦ
ꯑꯣ ꯌꯥꯎꯗꯦ ꯍꯥꯏꯌꯣꯕ ꯑꯗꯨ
ꯑ ꯑꯥ ꯑꯥ ꯑ ꯑ ꯑꯗꯨ ꯅꯣꯏꯗꯤ ꯌꯥꯎꯔꯝꯕ ꯌꯥꯏꯑꯕ ꯀꯥꯔꯗꯤ ꯃꯤꯗꯥ ꯑꯁ ꯑꯗꯨ ꯑꯗꯨ ꯑꯗꯨ ꯑꯥꯗ ꯆꯠꯈꯤꯕꯗꯣ ꯀꯇ꯭ꯔꯗ ꯃꯤꯅ
ꯈꯪꯗꯦ ꯑꯗꯨꯒꯨꯝꯕꯗꯤ
ꯄꯥꯈꯪ ꯄꯥꯈꯪꯈꯣꯏꯅ ꯑꯁ ꯑꯗꯨ ꯃꯤꯗꯣ ꯇꯥꯟꯅꯔꯒ ꯂꯛꯅꯔꯨꯁꯦꯒꯨꯝꯕ ꯑꯦꯁ ꯑꯩꯍꯥ ꯑꯦ ꯑꯦꯝꯁꯦ ꯈꯪꯗꯕꯩ ꯑꯣꯏꯔꯝꯅꯤꯍꯦ ꯌꯥꯎꯔꯝꯒꯅꯤ
ꯀꯃꯥꯏꯅ ꯈꯪꯅꯤ ꯑꯗꯨꯗꯤ ꯑꯩꯈꯣꯏ
ꯃꯤꯒꯤ ꯇꯣꯞ ꯂꯤꯁꯇꯒ ꯌꯥꯎꯔꯝꯒꯅꯤ ꯃꯤꯒꯤ ꯇꯥꯟꯅꯕꯒꯤ ꯇꯣꯞ ꯂꯤꯁꯇꯀꯣ ꯑꯍꯥ ꯀꯃꯥꯏꯅ ꯇꯧꯒꯅꯤ ꯑꯗꯨ ꯈꯣꯏꯗꯤ ꯄꯥꯛ ꯈꯪꯗꯕꯅꯦ ꯍꯣꯏ ꯌꯥꯝ ꯀꯩ ꯍꯥꯏꯁꯦꯔ ꯌꯥꯝꯅ ꯌꯥꯝꯅ ꯑꯣꯄꯦꯟ ꯑꯣꯏꯕ ꯌꯥꯝ ꯑꯦꯛꯁꯇ꯭ꯔꯣꯕꯥꯔꯠ ꯑꯣꯏꯕ ꯀꯣꯟꯐꯤꯗꯦꯟꯁ ꯑꯣꯏꯕ ꯃꯤ ꯅꯠꯇ꯭ꯔꯗꯤ ꯈꯪꯕ ꯉꯝꯃꯣꯏꯗꯕꯣ
ꯍꯣꯏ ꯃꯤ ꯃꯅꯨꯡꯗ ꯂꯩꯕꯗꯨꯕꯨ
ꯑꯥ ꯑꯥ
ꯍꯥꯏꯗꯤ ꯅꯪꯒꯨꯝꯕ ꯅꯪꯅ ꯈꯜꯂꯦꯅ ꯈꯜꯂꯣ ꯅꯪꯅ ꯍꯥꯏꯗꯣꯛꯇ꯭ꯔꯒꯗꯤ
ꯑꯥ ꯑꯥ ꯑꯩ ꯑꯣꯏꯔꯗꯤ ꯍꯥꯏꯗꯣꯛꯄ ꯉꯝꯃꯔꯣꯏꯗ
ꯑꯗꯨꯝ ꯌꯦꯡꯉ ꯆꯠꯍꯟꯒꯅꯦꯕ ꯌꯥꯝ ꯐꯖꯅ ꯌꯥꯝ ꯀꯩ ꯍꯥꯏꯁꯔꯦ ꯐꯖꯔꯒ ꯐꯖ ꯆꯥ ꯂꯩꯔꯁꯨ ꯃꯅꯨꯡꯗ ꯐꯖ ꯆꯥ ꯂꯩꯔꯁꯨ ꯇꯨꯃꯤꯟꯗ ꯌꯨꯝꯗ ꯍꯜꯂꯒ ꯇꯨꯝꯕꯗ ꯑꯗꯨꯝ ꯀꯥꯎꯊꯣꯛꯅꯤꯉꯥꯏ ꯍꯣꯠꯅꯔꯅꯦꯕ ꯑꯁ
ꯁꯦꯁ ꯑꯗꯨꯗꯕꯨ ꯉꯝꯈ꯭ꯔꯗꯤ ꯐꯩꯅꯦ ꯉꯝꯗ꯭ꯔꯗꯤ
ꯑꯥ ꯉꯝꯗꯗꯤ ꯑꯃꯨꯛ ꯕꯦꯔ ꯀꯥ ꯇꯧꯔꯤꯀꯣ
ꯍꯣꯏ ꯊꯤꯕ ꯑꯃꯨꯛ ꯆꯠꯇꯣꯔꯕ
ꯑꯥ ꯑꯥ ꯊꯤꯕꯁꯨ ꯐꯪꯂꯔꯣꯏꯗꯕ ꯑꯥ ꯀꯗꯥꯏꯗꯒꯤꯅꯣꯁꯨ ꯈꯪꯍꯧꯗꯕ ꯃꯤꯡꯁꯨ ꯈꯪꯍꯧꯗꯕ ꯂꯩꯐꯝꯁꯨ ꯈꯪꯍꯧꯗꯕ
ꯃꯅꯤꯄꯨꯔ ꯄꯨꯝꯕꯕꯁꯤ ꯅꯪ ꯀꯣꯏꯔ ꯊꯤ ꯊꯥꯕꯅꯤꯅꯦ ꯑꯗꯨꯗꯤ
ꯑꯥ ꯑꯥ ꯑꯃ ꯀꯔꯤ ꯍꯥꯏꯕ꯭ꯔ ꯑꯃ ꯎꯃ ꯃꯅꯤꯄꯨꯔ ꯑꯦꯛꯁ ꯃꯅꯤꯄꯨꯔ ꯑꯦꯛꯁꯄ꯭ꯔꯦꯁ ꯅꯠꯇꯦ ꯏꯝꯐꯥꯜꯗꯒꯤ ꯆꯦꯟꯅꯥꯏꯒꯤ ꯑꯃ ꯏꯁꯩꯗ ꯂꯩꯕꯗꯣ ꯀꯔꯤ ꯍꯥꯏꯕ꯭ꯔꯥ ꯃꯥꯜꯂꯝ ꯂꯩꯀꯥꯏ ꯀꯔꯤ ꯍꯥꯏꯕ꯭ꯔꯥ
ꯀꯩꯕ
ꯑꯃ ꯃꯅꯤꯄꯨꯔ ꯅꯠꯇꯦ ꯏꯝꯐꯥꯜꯗꯒꯤ ꯆꯦꯟꯅꯥꯏꯗ ꯏꯁꯩ ꯑꯃ ꯂꯩꯕꯗꯣ ꯐꯪꯗ꯭ꯔꯣ
ꯀꯔꯝꯕꯅꯣ
ꯑꯝ ꯊꯤꯔꯁꯨ ꯐꯪꯂꯪꯂꯔꯣꯏ ꯀꯩ ꯍꯥꯏꯅ ꯅꯪ ꯒꯨꯝꯅ ꯅꯨꯡꯇꯤꯕꯤꯒ ꯇꯧꯕꯗꯣ
ꯍꯥꯍꯥ ꯍꯥ ꯏꯁꯩꯗꯣ ꯂꯣꯏ ꯀꯥꯎꯒꯦ ꯇꯧꯋꯦꯀꯣ ꯅꯪ ꯏꯁꯩꯗꯣ ꯍꯥꯍꯥ
ꯑꯩꯅ ꯀꯥꯎꯍꯟꯗꯣꯔꯦꯕ
ꯍꯣꯏ
ꯑꯁ ꯕꯦꯔꯥ ꯀꯥꯗ꯭ꯔ ꯗꯨꯗꯤ?
ꯃꯌꯦꯛꯀ ꯁꯨꯡꯊꯣꯛ ꯊꯣꯛꯂꯛꯇꯦ ꯍꯥꯏꯕ ꯈꯪꯗꯤ ꯈꯪꯉꯦꯕꯀꯣ ꯅꯪꯅ ꯁꯛꯂꯛꯄꯗꯨꯗ ꯍꯦꯟꯅ ꯊꯣꯛꯂꯛꯈꯤꯗ꯭ꯔꯦꯕ ꯑꯩꯁꯦ꯫
ꯐꯤꯂꯝ ꯈꯣꯏꯒꯗꯣ ꯑꯩꯒꯤ ꯑꯩꯒꯤ ꯈ꯭ꯋꯥꯏ ꯄꯥꯝꯖꯕ ꯃꯅꯤꯄꯨꯔꯤ ꯐꯤꯂꯝꯁꯦ ꯀꯩꯅꯣꯅꯦ ꯃꯅꯤꯄꯨꯔ ꯑꯦꯛꯁꯄ꯭ꯔꯦꯁ
ꯀꯌꯥꯝ ꯐꯖꯗꯅ
ꯑꯥ ꯑꯗꯨꯗꯣ ꯑꯁ ꯍꯟꯖꯟ ꯍꯟꯖꯟ ꯍꯟꯖꯟꯅ ꯌꯦꯛꯉꯒ ꯏꯁꯩꯒꯗꯣ ꯑꯗꯨ ꯃ
ꯈꯣꯏꯗꯤ ꯑꯃꯨꯛꯇꯪ ꯌꯦꯡꯕꯗꯨꯕꯧꯇ ꯆꯥꯛꯁꯟꯕ ꯗ ꯀꯃꯥꯏ ꯂꯣꯏꯒꯤꯕꯅꯣ ꯈꯪꯗꯦ꯫
ꯑꯥ ꯑꯩꯗꯤ ꯍꯟꯖꯟ ꯍꯟꯖꯟ ꯌꯦꯡꯕꯅꯤꯅꯦ ꯑꯗꯨꯕꯨꯀꯣ ꯑꯃꯅ ꯁꯤ ꯀꯩꯅꯣ ꯁꯥꯎꯠꯀꯤ ꯃꯨꯕꯤꯗꯅ ꯑꯃꯨꯛ ꯑꯃꯗꯣ ꯍꯥꯥꯟꯅꯩ ꯊꯥꯏꯅꯒꯤ ꯃꯥꯒꯥꯗꯦꯔꯥꯗꯣ
ꯑꯥ ꯂꯞ ꯑꯦꯇ꯭ꯔꯦꯛꯁꯟ ꯒꯥꯏ ꯖꯤꯡꯒ ꯂꯥꯎꯅ ꯆꯤꯡꯅꯕꯗꯣ꯫
ꯑꯥ ꯑꯗꯨ ꯈꯣꯏꯒꯗ ꯐ ꯌꯦꯡꯕꯅꯦ ꯑꯗꯨ ꯈꯣꯏꯗꯤ ꯐꯥꯒꯤ ꯅꯠꯇ꯭ꯔꯕꯅꯤ ꯌꯦꯡꯕꯗ꯫ ꯌꯥꯝ ꯅꯨꯁꯤꯕ ꯍꯥꯏ ꯇꯥꯔꯦ ꯃꯣꯏ ꯋꯥꯔꯤꯗꯣ꯫
ꯍꯌꯦꯡꯗꯤ ꯀꯩꯗꯧꯗꯨꯏꯅꯣ?
ꯍꯌꯦꯡꯁꯦ ꯉꯁꯤꯒ ꯆꯞ ꯃꯥꯅꯒꯅꯤ꯫
ꯑꯣꯀꯦ ꯑꯗꯨꯕꯨꯗꯤ ꯌꯥꯏ ꯉꯁꯤ ꯕꯣꯜ ꯌꯦꯡꯒꯗ꯭ꯔꯣ?
ꯌꯦꯁ ꯑꯥꯔꯖꯦꯟꯇꯤꯅꯥꯒꯤꯗꯨ꯫ ꯑꯥꯔꯖꯦꯟꯇꯤꯅꯥꯒꯤꯗꯣ ꯑꯩꯗꯨ ꯃꯐꯝ ꯃꯇꯝꯗꯣ ꯑꯦꯛꯖꯦꯛ ꯈꯪꯗ꯭ꯔꯦꯅꯦ ꯉꯁꯤ ꯊꯕꯛ ꯆꯤꯟꯃꯟꯕꯒꯤ꯫ ꯅꯪꯒꯤ ꯃꯇꯨꯡ ꯏꯟꯅꯔꯒ ꯑꯩꯁꯦ ꯊꯕꯛ ꯆꯤꯟꯕ ꯍꯧꯔꯦ꯫ ꯑꯥ ꯅꯪ ꯅꯪ ꯃ ꯇꯨꯡ ꯍꯥꯏꯔꯦ ꯅꯪ ꯃꯇꯧ ꯇꯝꯃꯤꯕ ꯍꯥꯏꯔꯣ
ꯑꯗ ꯑꯩ ꯇꯨꯝꯕ ꯌꯥꯗꯕꯗꯣ ꯑꯩꯒꯤ ꯊꯕꯛ ꯃꯌꯥꯝꯁꯦ ꯂꯩꯕꯒꯤꯀꯣ
ꯑꯥ ꯑꯥ ꯑꯥ ꯑꯗꯨꯒꯤ ꯍꯧꯒꯠꯄꯗ ꯇꯧꯕꯗꯣ ꯑꯁ ꯑꯩꯗꯨ ꯗꯨꯃꯥꯏ ꯍꯧꯔꯛꯑꯦꯅꯦ꯫
ꯆꯦꯁ
ꯌꯥꯗ꯭ꯔꯦꯍꯦ ꯑꯥ ꯑꯥ ꯑꯥ
ꯌꯥꯝ ꯂꯩꯖꯤ ꯑꯣꯏꯔꯗꯤ ꯌꯥꯔꯔꯣꯏ꯫
ꯍꯣ ꯍꯣ ꯌꯥ
ꯇꯨꯝꯃꯒ ꯈꯪꯗꯕ ꯈꯣꯏ ꯑꯗꯨꯒꯤ ꯃꯇꯧ ꯀꯩꯅꯣ ꯇꯝꯒꯗꯕꯅꯦꯕ ꯅꯠꯇ꯭ꯔꯥ?
ꯍꯥꯥ?
ꯇꯨꯝꯕꯒ ꯈꯪꯗꯕ ꯊꯕꯛꯇ ꯍꯣꯠꯅꯔ ꯂꯩꯕ ꯈꯣꯏꯒꯤ ꯃꯇꯧ ꯇꯝꯒꯗꯕꯅꯦꯕ꯫
ꯁꯦꯁ ꯑꯩ ꯉꯝꯖꯔꯣꯏ꯫
ꯑꯩꯅ ꯍꯥꯏꯗ꯭ꯔ ꯅꯣꯏꯒꯤ ꯄꯨꯟꯁꯤꯁꯦ ꯑꯩꯈꯣꯏꯒꯤ ꯑꯦꯝ ꯏꯟ ꯂꯥꯏꯐ
ꯑꯦꯝ ꯢꯟ ꯂꯥꯏꯐ ꯑꯩ ꯑꯩꯗꯤ ꯅꯣꯏꯒꯤꯗꯣ ꯑꯣꯏꯅꯤꯡ ꯢꯅꯦ
ꯅꯣꯏ ꯈꯛꯇ ꯅꯣꯏ ꯅꯣꯏ ꯅꯣꯏꯒꯨꯝꯕ ꯈꯛꯇ ꯑꯣꯏꯔꯁꯨ ꯑꯦꯍꯧꯒꯦ ꯈꯜꯂꯤꯅꯦ
ꯅꯪꯒꯤ ꯀꯩ ꯍꯥꯏꯅꯤ ꯈꯥꯡꯕ ꯀꯟꯕꯗꯣ ꯑꯗꯨꯗꯣ ꯑꯩ ꯄꯥꯝꯃꯤꯅꯦ
ꯅꯪꯁꯨ ꯈꯥꯡꯕ ꯉꯝꯗ꯭ꯔꯁꯨ ꯈꯥꯡꯕ ꯉꯝꯗꯕꯒꯤ ꯑꯃ ꯄꯦꯁ ꯀꯩ ꯍꯥꯏꯁꯤꯔꯥ ꯍꯣꯠꯅꯕ ꯀꯟꯕꯗꯤ ꯂꯩ ꯗꯨꯗꯤ ꯅꯪꯁꯨ
ꯀꯥꯏꯗ ꯂꯩꯔꯤꯅꯣ ꯁꯤꯗꯤ ꯄꯨꯔꯥ ꯀꯩꯅꯣꯅꯤ ꯀꯩꯅꯣ ꯌꯥꯝ ꯊꯤꯅ ꯏꯖꯤ ꯌꯥꯝ ꯑꯣꯏ ꯌꯥꯝ ꯂꯥꯏꯕ ꯄꯣꯠꯅꯦꯕ
ꯇꯨꯝꯕ ꯐꯥꯎ ꯉꯝꯗ꯭ꯔꯤꯗꯣ ꯑꯗꯨꯗꯣ ꯑꯗꯨꯒꯤ ꯏꯟꯁꯇꯤꯡꯗꯣ ꯌꯥꯝ
ꯍꯥꯏꯕꯗꯤ ꯑꯩꯒꯤ ꯊꯕꯛ ꯃꯌꯥꯝꯗꯣ ꯄꯦꯟꯗꯤꯡꯗ ꯂꯩꯗꯅ
ꯑꯥ ꯑꯥ ꯑꯥ ꯑꯩꯒꯤꯁꯨ ꯗꯤ ꯑꯁꯤ ꯊꯕꯛ ꯁꯤ ꯂꯣꯏꯔꯒ ꯑꯅꯧꯕ ꯊꯕꯛ ꯑꯃꯨꯛ ꯍꯌꯦꯡꯗꯩ ꯍꯧꯔꯁꯤꯔ ꯈꯪꯗꯦ ꯑꯩꯒꯤ ꯊꯕꯛꯁꯦ ꯂꯣꯏꯁꯤꯜꯂꯛꯄ
ꯑꯣ ꯍꯧꯋꯣ ꯍꯧꯃꯤꯟꯅꯁꯦ
ꯎꯝ ꯊꯕꯛꯁꯦ ꯊꯕꯛꯁꯦ ꯊꯕꯛ
ꯑꯩ ꯉꯁꯥꯏ ꯑꯩꯁꯦ ꯌꯥꯝ ꯋꯥꯈꯜ ꯌꯥꯝ ꯅꯨꯡꯉꯥꯏꯔꯨꯗ꯭ꯔꯝꯅꯦꯕ ꯅꯪ ꯅꯪꯒꯤ
ꯑꯩꯅ ꯍꯟꯖꯟꯕꯗꯣ ꯑꯥ ꯕꯦꯔꯥ ꯀꯥꯔꯦ